ꯎꯝ ꯇꯥꯕ꯭ꯔꯣ꯫
ꯇꯥꯔꯦ ꯇꯥꯔꯦ꯫
ꯃꯇꯥꯡ ꯃꯇꯥꯡ ꯑꯗꯨꯃꯥꯏꯅ ꯇꯧꯕꯅꯦ꯫
ꯀꯩꯅꯣ ꯀꯩꯇꯧꯔꯤꯅꯣ꯫
ꯀꯩꯁꯨ ꯇꯧꯗꯦ ꯆꯛ ꯁꯆꯥꯇꯣꯛꯑꯒ ꯍꯤꯞꯄꯝꯃꯤꯅꯦ꯫
ꯑꯣ ꯅꯨꯡꯉꯥꯏꯕꯅꯤꯗ ꯆꯥꯛ ꯆꯥꯊꫭꯛꯑꯒ ꯑꯃꯨꯛ ꯇꯨꯝꯕꯁꯨ꯫
ꯃꯥꯅꯦ ꯅꯨꯡꯉꯥꯏꯔꯝꯅꯦ ꯃꯤꯗꯤ ꯐꯝꯅꯩꯌꯦ ꯏꯁꯇ꯭ꯔꯣꯜꯒ ꯆꯠꯅꯩꯌꯦ ꯑꯩꯈꯣꯏꯗꯤ ꯐꯝꯃꯨꯡꯗ ꯅꯠꯇꯅ ꯎꯄꯥꯏ ꯂꯩꯇꯦ꯫
ꯑꯥ ꯀꯩ ꯃꯊꯦꯜ ꯆꯥꯔꯒꯦ꯫
ꯑꯁ ꯉꯁꯤꯁꯦ ꯌꯥꯝ ꯍꯥꯎꯕ ꯏꯟꯁꯥꯡ ꯀꯩꯅꯣ ꯕꯦꯝꯕꯨꯁꯨ ꯑ ꯕꯦꯝꯕꯨ ꯑꯀꯥꯡꯕꯗꯣ꯫
ꯑꯥ꯫
ꯑꯗꯨ ꯏꯔꯣꯟ ꯇꯧ ꯏꯔꯣꯝꯕ ꯇꯧꯔꯦ ꯑꯗꯨꯒ ꯀꯩ ꯀꯩꯅꯣ
ꯍꯥꯎꯒꯅꯤ-ꯍꯥꯎꯒꯅꯤ꯫
ꯍꯥꯎꯕꯅꯦ꯫
ꯑꯁ꯫
ꯅꯣꯏꯗꯤ꯫
ꯑꯁ ꯑꯩꯗꯤ ꯑꯥꯂꯨ ꯆꯥꯔ ꯍꯜꯂꯛꯑꯦ ꯫
ꯍꯥꯎꯕꯅꯤꯗꯥ ꯑꯂꯨꯁꯨ꯫
ꯅꯣꯏꯗꯣ ꯑꯂꯨ ꯑꯌꯨꯛꯇꯥ ꯇꯟꯒ ꯄꯤꯕ ꯑꯂꯨ ꯑꯦꯟꯁꯥꯡꯗꯣ ꯂꯦꯝꯃꯗꯤ ꯑꯗꯨ ꯑꯃꯨꯛ ꯂꯟꯁ ꯃꯇꯝꯗꯁꯨ ꯑꯗꯨꯝ ꯄꯤꯔꯛꯄꯅꯦꯕ꯫
ꯑꯧ ꯑꫭ꯫
ꯑꯗꯨꯗꯣ ꯑꯩꯅ ꯆꯥꯕ ꯑꯃ ꯃꯣꯏ ꯔꯥꯁꯃꯥ ꯔꯥꯁꯃꯥ ꯀꯩꯅꯣꯗꯣ꯫
ꯑꯥ ꯑꯥ ꯑꯥ
ꯑꯗꯨꯁꯨ ꯄꯤꯌꯦ ꯑꯗꯣ ꯃꯅꯝ ꯈꯔ ꯀꯟꯕ ꯑꯩꯗꯤ ꯍꯩꯅꯗꯕꯒꯤ ꯑꯗꯨ
ꯑꯥꯁ ꯑꯩꯁꯨ ꯍꯩꯅꯗꯦ ꯔꯥꯥꯁꯃꯥꯗꯣ
ꯑꯥ ꯃꯅꯝ ꯅ ꯀꯟꯕꯅꯦ ꯃꯣꯏꯅ ꯃꯣꯏ ꯈꯨꯊꯣꯡꯂ ꯈꯪꯗꯦ ꯃꯅꯝ ꯀꯜꯂꯦꯕ ꯃꯣꯏꯒꯤꯗꯣ
ꯃꯣꯏ ꯈꯨꯨꯊꯣꯡꯅꯁꯨ ꯅꯠ ꯇꯦ ꯀꯅꯣ ꯃꯅꯝꯁꯨ ꯀꯟꯕꯩꯅꯦ ꯔꯥꯁꯃꯥꯗꯤ
ꯑꯣ ꯍꯩꯅꯗꯕ ꯑꯗꯨꯒꯤ ꯑꯂꯨ ꯆꯥ ꯍꯜꯂꯛꯑꯦ ꯑꯁ
ꯑꯩꯈꯣꯏ ꯅꯕꯣꯗꯤꯌꯥ ꯂꯩꯔꯤꯉꯩꯗꯁꯨ ꯔꯥꯁꯃꯥꯁꯦ ꯋꯥꯟꯁ ꯑꯦ ꯋꯤꯛ ꯄꯤꯒꯅꯦꯕꯀꯣ
ꯑꯥ
ꯑꯗꯨ ꯅꯨꯃꯤꯠꯇꯤ ꯆꯛꯆꯥꯗꯦꯍꯦ
ꯑꯁ ꯑꯩ ꯑꯩꯗꯤ ꯑꯩꯈꯣꯏꯗꯤ ꯋꯥꯟꯁ ꯅꯠꯇꯦꯗ ꯐꯔ꯭ꯥꯏꯗꯦ ꯅꯨꯃꯤꯠ ꯇꯥꯡꯗꯁꯨ ꯑꯗꯨꯒ ꯇꯨꯏꯁꯗꯦꯒꯥ
ꯇꯜꯂꯤꯗꯥ
ꯎꯄꯥꯏ ꯂꯩꯇꯦ ꯑꯗꯨꯒ ꯑꯁ ꯍꯩꯅꯗꯕ ꯍꯦꯟꯖꯥꯡ ꯃꯌꯥꯝ ꯂꯩꯗꯥ ꯄꯅꯤꯔ ꯄꯅꯤꯔꯗꯤ ꯍꯩꯅꯕ꯭ꯔꯣ ꯄꯅꯤꯔꯗꯨ ꯑꯩꯗꯤ ꯍꯩꯅꯗꯦ ꯃꯣꯏ ꯄꯅꯤꯔꯗꯨ ꯎꯝ ꯄꯟꯅꯤꯔ ꯗꯣ ꯑꯗꯨꯝ ꯄꯤꯒꯅꯤ ꯃꯣꯏꯗꯣ
ꯇꯜꯂꯦ
ꯃꯇꯥꯡ ꯃꯇꯥꯡꯗ ꯍꯞꯇꯥꯗ ꯑꯈꯣꯏ ꯑꯍꯨꯝꯂꯛꯀꯨꯝꯕ ꯄꯤꯕꯅꯤꯅꯦ ꯄꯥꯅꯤꯔꯒꯗꯣ ꯑꯁ
ꯑꯥꯁ ꯇꯜꯂꯦꯍꯦ ꯅꯣꯏꯁꯦ ꯇꯜꯂꯦꯗ ꯏꯟꯁꯥꯡ ꯍꯥꯎꯇꯕ ꯃꯥꯜꯂꯦꯗ ꯑꯩꯈꯣꯏ ꯑꯩ ꯅꯕꯣꯗꯤꯌꯥ ꯂꯩꯔꯤꯉꯩꯗꯗꯤ ꯅꯨꯃꯤꯠ ꯈꯨꯗꯤꯡꯒꯤ ꯏꯟꯁꯥꯡꯗꯣ ꯇꯣꯉꯥꯟ ꯇꯣꯉꯥꯟ ꯄꯤꯒꯅꯦꯕ ꯑꯍꯥꯎꯕ ꯆꯤꯛꯀꯦꯟꯁꯦ ꯑꯅꯤꯔꯛ ꯑꯍꯨꯝꯔꯛꯔ ꯄꯤꯒꯅꯤ ꯉꯥ ꯍꯞꯇꯥꯗ ꯑꯃ ꯑꯃꯥꯔꯥꯥ ꯑꯅꯤꯔꯥꯥ ꯄꯤꯒꯅꯤ ꯑꯗꯨꯒ ꯌꯦꯔꯨꯝ ꯑꯅꯤ ꯄꯤꯒꯅꯦꯕꯀꯣ ꯍꯞꯇꯥ ꯍꯞꯇꯥꯁꯦ ꯑꯍꯥꯎꯕ ꯉꯥꯛꯇꯅꯦ ꯑꯦꯕ꯭ꯔꯤ ꯃꯣꯔꯅꯤꯡꯗꯤ
ꯑꯩꯈꯣꯏꯗꯗꯤ ꯈ꯭ꯋꯥꯏ ꯁꯄꯦꯁꯦꯜ ꯑꯣꯏꯕ ꯃꯣꯏꯅ ꯈꯜꯂꯤꯗꯣ ꯌꯦꯔꯨꯝ ꯈꯛꯇꯅꯤ ꯑꯗꯨꯁꯨ ꯐ꯭ꯔꯥꯏꯗꯦꯗ ꯈꯛꯇ ꯌꯦꯔꯨꯝ ꯑꯃꯈꯛꯇ ꯋꯥꯒ꯭ꯔꯖꯥꯠꯅꯤ ꯁꯥ ꯉꯥꯁꯨ ꯆꯥꯕ ꯌꯥꯗꯕꯅꯤꯅ ꯃꯣꯏꯗꯤ ꯌꯦꯔꯨꯝꯅ ꯀꯩꯅꯣꯅꯦ ꯑꯗꯨꯒ
ꯅꯪꯒꯤ ꯄꯨꯟꯁꯤꯁꯤꯗꯤꯕ
ꯎꯝ ꯎꯝ ꯉꯔꯥꯡꯗꯒꯤ ꯑꯩ ꯄꯨꯟꯁꯤꯁꯦ ꯋꯥꯔꯝꯒꯅꯤꯅꯦ ꯑꯁ ꯌꯦꯔꯨꯝꯗꯣ ꯀꯩ ꯍꯥꯏꯁꯦꯔꯥꯥ ꯑꯗꯨꯝ ꯁꯨꯝ ꯆꯝꯅ ꯐꯨꯠꯂꯒ ꯑꯗꯨꯝ ꯄꯤꯔꯛꯑꯗꯤ ꯐꯒꯗꯕ ꯃꯣꯏꯗꯣ ꯐꯨꯠꯄ ꯂꯣꯏꯔꯒ ꯑꯃꯨꯛ ꯉꯧꯔꯒ ꯄꯤꯔꯛꯄꯗꯣ
ꯍꯥꯁ ꯇꯜꯂꯦꯗꯥ
ꯑꯥ ꯀꯜꯂꯒ ꯀꯣ ꯃꯄꯥꯟꯗ ꯀꯜꯂꯒ ꯃꯥꯅꯨꯡꯗ ꯀꯩꯁꯨ ꯐꯥꯎꯁꯨ ꯐꯥꯎꯗ꯭ꯔꯒ
ꯃꯥꯅꯦ ꯈꯔꯗꯤ ꯃꯨꯁꯨꯡ ꯃꯨꯕꯗꯣ
ꯎꯝ ꯎꯄꯥꯏ ꯂꯩꯇꯦ ꯎꯝ ꯇꯜꯂꯁꯨ ꯎꯄꯥꯏ ꯂꯩꯇꯦ
ꯌꯨꯝꯗꯩ ꯄꯣꯠꯀ ꯊꯥꯔꯛꯇ꯭ꯔꯣ
ꯊꯔꯛꯄ ꯃꯇꯝꯁꯨ ꯂꯩ ꯑꯗꯨ ꯌꯥꯝ ꯇꯣꯏꯅꯁꯨ ꯁꯥꯔꯛꯇꯕꯅꯤꯅ ꯑꯁ
ꯄꯤꯀꯜꯁ ꯀꯨꯝꯕꯗꯤ ꯌꯥꯝ ꯌꯥꯝꯊꯥꯔꯛꯑꯁꯨ ꯌꯥꯏ ꯀꯩꯅꯣ ꯅꯪꯅꯁꯨ ꯑꯣꯔꯗꯔ ꯇꯧꯕ ꯌꯥꯏ ꯀꯩꯅꯣ
ꯑꯥ ꯍꯣꯏ ꯅꯍꯥꯟꯗ ꯑꯩꯈꯣꯏꯗ ꯏꯁꯃꯣꯛꯄꯣꯛ ꯒꯨꯝꯕ ꯅꯥꯒꯥꯂꯦꯟꯗꯒꯤ ꯑꯣꯗꯔ ꯇꯧꯕꯅꯦ
ꯄꯤꯀꯜꯁ ꯈꯣꯢꯕꯨꯗꯤ ꯇꯧꯗꯦ ꯅꯍꯥꯟꯗꯣ ꯃꯥꯒꯤꯗꯣ ꯌꯥꯝ ꯍꯣꯡꯕ ꯀꯩꯅꯣ ꯏꯁꯃꯣꯛ ꯄꯣꯛꯇꯣ ꯑꯍꯥꯟꯕꯗ ꯑꯩꯈꯣꯏ ꯃꯅꯤ ꯄꯨꯔꯗꯒꯤ ꯌꯦꯡꯉꯝꯕꯅꯦꯕ ꯑꯗꯨꯗꯤ ꯀꯩ ꯍꯥꯢꯁꯤꯔꯥ ꯀꯦꯖꯤ ꯑꯃꯗ ꯂꯤꯁꯤꯡ ꯑꯃꯥ ꯍꯦꯟꯕ ꯑꯗꯨꯒꯤ ꯃꯣꯏ ꯅꯥꯒꯥꯂꯦꯟꯈꯣꯏꯒꯤ ꯀꯦꯖꯤ ꯑꯃꯗ ꯂꯨꯄꯥ ꯆꯥꯇ꯭ꯔꯨꯛ ꯈꯛꯇ ꯑꯣꯢꯔꯝꯕ
ꯑ ꯍꯣꯡꯏꯅꯀꯣ ꯃꯣꯏꯒꯤꯗꯤ
ꯍꯣꯏ ꯍꯧꯖꯤꯛ ꯐꯥꯎ ꯆꯥꯇ꯭ꯔꯨꯛ ꯈꯛꯇ ꯂꯩꯕꯅꯤꯗ ꯃꯥꯒꯤꯗꯨ
ꯑꯣ ꯅꯥꯒꯥꯂꯦꯟ ꯀꯤ ꯄꯤꯀꯜꯁ ꯍꯥꯎꯕꯅꯦ
ꯑꯣ
ꯃꯌꯥꯝ ꯇꯧꯁꯤꯜꯂꯨ ꯀꯩꯅꯣ
ꯈꯪꯗ꯭ꯔꯦꯗ ꯑꯩ ꯑꯩꯅ ꯇꯧꯕꯗꯤ ꯏꯁꯃꯣꯛ ꯄꯣꯛ ꯈꯛꯇ ꯉꯥꯏꯔꯦꯗ ꯇꯧꯕ ꯍꯣꯡꯉꯦ ꯆꯥꯇ꯭ꯨꯔꯛ ꯈꯛ ꯆꯥꯇ꯭ꯨꯔꯛ ꯈꯛꯇ ꯑꯣꯏꯕꯒꯤꯀꯣ
ꯎꯝ ꯅꯃꯥꯟꯅꯕꯤꯁꯨ ꯄꯩꯁꯥ ꯑꯃꯨꯛꯀ ꯄꯤꯔꯛꯀꯅꯤꯅ
ꯏꯃꯥꯟꯅꯕꯤꯁꯦ ꯈꯪꯗ꯭ꯔꯦꯅꯦ ꯍꯟꯗꯛꯁꯦ ꯑꯁ ꯀꯔꯤꯅꯣ ꯏꯃꯥꯟꯅꯕꯤꯁꯦ ꯀꯥꯔꯟ ꯌꯥꯝ ꯇꯧꯔ ꯂꯩꯔꯦ ꯄꯤꯅꯤꯡꯗꯕꯩꯔꯥ
ꯀꯌꯥ ꯀꯌꯥ ꯄꯤꯔꯤꯅꯣ
ꯕꯔꯥ ꯌꯥꯝ ꯀꯥ ꯂꯩ ꯏꯃꯥꯟꯅꯕ ꯏꯃꯥꯟꯅꯕꯤꯁꯦ ꯍꯧꯖꯤꯛ ꯀꯥꯟꯁꯦ
ꯑꯗꯣ ꯅꯃꯥꯟꯅꯕꯤ ꯀꯌꯥ ꯄꯤꯔꯤꯅꯣꯕ
ꯏꯃꯥꯟꯅꯕꯤ ꯅꯍꯥꯟꯗꯣ ꯑꯩꯉꯣꯟꯗ ꯎꯝ ꯑꯩꯗꯣ ꯃꯤ ꯑꯅꯤ ꯁꯥꯔꯒ ꯇꯧꯕ ꯑꯗꯨꯒꯤ
ꯑꯣ
ꯏꯃꯥꯅꯕꯤꯅꯥ ꯆꯥ ꯇ꯭ꯔꯦꯠ ꯑꯦ ꯑ ꯇꯔꯦꯠ ꯀꯨꯝꯕꯗꯤ ꯄꯤꯔꯛꯑꯦ ꯅꯍꯥꯟꯗꯣ
ꯑꯥ
ꯑꯗꯨ ꯑꯗꯨꯇ ꯉꯥꯏꯔꯤꯗ ꯑꯩꯗꯤ ꯀꯨꯏꯁꯨ ꯀꯨꯏꯗ꯭ꯔꯤꯕꯅꯤꯅ
ꯉꯁꯤꯗꯤ
ꯉꯁꯤꯗꯤ ꯑꯩ ꯌꯦꯡꯍꯧꯗꯦ ꯌꯦꯡꯗꯦ ꯑꯩꯒꯤ
ꯀꯔꯤ
ꯎꯝ ꯑꯁ ꯈꯪꯗ꯭ꯔꯦ
ꯑꯩꯗꯤ ꯅꯨꯃꯤꯠ ꯑꯃꯗ ꯑꯗꯨꯝ ꯂꯣꯏꯁꯤꯟꯕꯅꯦ
ꯏꯁ ꯌꯥꯝ ꯊꯨꯋꯦꯅ ꯅꯪꯗꯤ ꯑꯣ ꯑꯣ
ꯑꯁ ꯄꯦꯟꯗꯤꯡꯗ‌ꯣ ꯇꯜꯂꯦꯕ ꯉꯔꯥꯡ ꯉꯔꯥꯡꯗ‌ꯣ ꯏꯆꯦꯒꯤ ꯄꯤꯔꯛꯄꯗꯨꯀꯣ ꯉꯔꯥꯡꯗꯨꯝ ꯂꯣꯏꯁꯨ ꯂꯣꯏꯁꯤꯜꯂꯦ
ꯎꯝ ꯑꯩꯗꯤ ꯎꯝ ꯂꯣꯏꯁꯤꯜꯂꯦ ꯍꯥꯏꯕꯗꯨꯗ ꯊꯕꯛꯇꯨ ꯂꯣꯏꯁꯤꯜꯂꯦ ꯍꯥꯏꯕ ꯈꯟꯕꯅꯤꯅꯦ ꯌꯥꯝ ꯊꯨꯋ‌ꯦ ꯍꯥꯏꯕꯗꯨꯗ
ꯊꯕꯛ ꯂꯩꯕꯨ ꯂꯩꯔꯗꯤ ꯊꯨꯅ ꯂꯣꯏꯁꯤꯟꯕꯅ ꯐꯕꯅꯤ
ꯑꯩꯆꯨ ꯀꯨꯏꯗꯦꯗꯥ ꯅꯣꯡꯃ ꯍꯦꯛ ꯐꯪꯉꯒ ꯏꯃꯥꯟꯅꯕꯤꯅ ꯍꯦꯛ ꯄꯤꯔꯛꯄꯒ ꯥꯆꯥꯛ ꯍ‌ꯣꯁꯇꯦꯒꯤ ꯆꯥꯅꯤꯡꯗꯕꯒꯤ ꯑꯗꯨꯝ ꯃꯄꯥꯆꯅ ꯆ‌ꯣꯔꯒ
ꯑꯁ ꯑꯁ
ꯖꯥꯠ ꯖꯥꯠꯅꯤ ꯅ‌ꯣꯛꯅꯤꯡꯕꯅꯤ
ꯑꯗꯤ ꯑꯩꯒꯤ ꯑꯁꯦꯡꯕꯗꯨꯒꯥ ꯂꯤꯁꯤꯡ ꯑꯅꯤ ꯍꯦꯟꯗꯧꯔꯦ ꯏꯃꯥꯟꯅꯕꯤ ꯑꯩꯒꯤ ꯄꯤꯕꯗꯣ
ꯑꯣ
ꯂꯤꯁꯤꯡ ꯑꯅꯤꯒ ꯆꯥꯝꯃꯔꯤ
ꯌꯥꯗ꯭ꯔꯦꯅꯦ ꯏꯃꯥꯟꯅꯕꯤꯆꯨꯞ ꯑꯩꯒ ꯄꯨꯟꯅꯤꯡꯗ꯭ꯔꯦ ꯍꯥꯏꯔꯛꯏꯅꯦ ꯃꯇꯝ ꯂ‌ꯣꯏꯍꯟꯈꯤꯁꯤ
ꯃꯥꯅꯦ ꯃꯥꯅꯦ ꯑꯩꯒ ꯄꯨꯟꯅꯤꯡꯗ꯭ꯔꯦ ꯑꯩꯕꯨ ꯕ꯭ꯔꯦꯛ ꯀꯞ ꯇꯧꯕꯤꯔꯝꯃꯦ
ꯍꯣꯏ ꯇꯛ ꯇꯤꯅꯤꯡ ꯇꯤꯟꯅꯅꯤꯡꯗ꯭ꯔꯦ ꯍꯥꯏꯔꯒ ꯆꯠꯀꯦ ꯆꯠꯀꯦ ꯇꯧꯔꯤꯅꯦ ꯑꯩꯅ ꯅꯝꯐꯨ ꯍꯧꯖꯤꯛ ꯀꯩꯅꯣ ꯇꯧꯔꯤꯅꯦ
ꯑꯁ ꯅꯪꯒꯤꯗꯤ ꯁꯛꯀꯦ ꯁꯛꯀꯦ ꯇꯧꯏꯅꯦ ꯑꯩꯒꯤꯗꯤ ꯆꯠꯈ꯭ꯔꯦ
ꯑꯩꯒꯤꯁꯨ ꯅꯝꯐꯨ ꯆꯛ ꯈ꯭ꯔ‌ꯦ ꯊꯕꯛ ꯂꯣꯏꯗ꯭ꯔꯤꯀꯥꯟꯗꯀꯣ ꯋꯥꯠꯂꯤꯕꯅꯦꯕ ꯊꯕꯛꯇꯣ
ꯑꯥ
ꯑꯗꯨ ꯃꯣꯏꯅ ꯌꯥꯍꯟꯗ꯭ꯔꯦ ꯑꯗꯨꯝ ꯗꯤꯒꯤꯅꯤꯛ ꯌꯧꯔ‌ꯦ ꯍꯥꯏꯌꯦ ꯑꯗꯨꯒꯤ
ꯑꯗꯨꯒ ꯑꯩꯒꯤ ꯑꯃꯥꯗꯨꯅ ꯀꯟꯅꯣ ꯊꯕꯛ ꯂꯣꯏꯈ꯭ꯔꯕ ꯑꯗꯨꯒ ꯄꯩꯁꯥ ꯄꯤꯅꯤꯡꯗꯕ ꯃꯥꯜꯂꯦ ꯍꯥꯞꯄ ꯁꯨꯌꯥꯍꯩ ꯌꯥꯗꯕ
ꯑ
ꯀꯔꯤꯒꯤꯅ‌ꯣ ꯈꯪꯗꯦ
ꯕ‌ꯦꯔꯥ ꯀꯥꯗ꯭ꯔ‌ꯣ ꯑꯗꯨꯗꯤ
ꯃꯥꯅꯦ ꯕꯤꯔꯥ ꯌꯥꯝ ꯀꯥꯏꯌꯦ
ꯈꯪꯗꯦꯅꯦ ꯍꯧꯖꯤꯛꯀꯥꯟꯁꯦ ꯉꯥꯏꯍꯥꯛ ꯀꯨꯏꯅ ꯂꯩꯃꯤꯟꯅꯁꯦ ꯍꯥꯏꯔꯒ ꯑꯩꯒꯤꯗꯤ ꯍꯞꯇꯥ ꯑꯝꯐꯥꯎ ꯂꯩꯃꯤꯟꯅꯗ‌ꯦꯅꯦ ꯑꯩꯗꯤ ꯑ꯭ꯋꯥꯏꯟꯇ‌ꯦꯗ ꯀꯥꯏꯅ
ꯆꯞ ꯃꯥꯟꯅꯩ ꯑꯩꯁꯨ ꯍꯞꯇꯥ ꯑꯃꯈꯛꯇꯅꯦ
ꯎꯝ ꯈꯔ ꯊꯦꯡꯅꯁꯨ ꯈꯪꯕ ꯑꯩꯁꯦ ꯏꯃꯥꯟꯅꯕꯤ ꯂꯩꯔꯝꯃꯦ ꯍꯥꯏꯁꯦ ꯑꯗꯨꯒꯤ
ꯃꯥꯅꯦ ꯃꯥꯅꯦ
ꯈꯔ ꯉꯟꯅ ꯈꯝ ꯈꯪꯉꯝꯃ ꯍꯥꯟꯅꯗꯒꯤ ꯑꯗꯨꯝ ꯇꯤꯟꯅꯔꯛꯄ ꯌꯥꯕꯗꯣ
ꯎꯝ ꯎꯝ
ꯊꯦꯡꯅ ꯈꯪꯉꯒ ꯃꯥꯅ ꯉꯟꯅ ꯆꯠꯀꯦ ꯍꯥꯏꯔꯦ ꯍꯠ
ꯃꯥꯟꯅꯤ ꯑꯩꯉꯣꯟꯗꯕꯨꯗꯤ ꯈꯔ ꯀꯨꯏꯔꯦꯕꯀꯣ ꯍꯥꯏꯔꯛ ꯄꯗꯣ ꯑꯗꯣ ꯑꯩꯅ ꯊꯥꯖꯗꯕ ꯏꯃꯥꯟꯅꯕꯤꯁꯦ ꯊꯥꯖꯗꯕꯀꯣ ꯃꯤ ꯊꯥꯖꯕ ꯌꯥꯗꯦꯅ ꯑꯩꯅ ꯊꯥꯖꯗꯕ
ꯑꯥ ꯃꯤ ꯃꯤꯒꯤꯗ ꯍꯥꯟꯅ ꯌꯦꯡꯉꯤꯅꯦ ꯌꯦꯡꯕꯅꯦꯕ ꯌꯦꯡꯕꯅꯦꯕ
ꯍꯣꯏ ꯑꯩꯒꯤ ꯏꯗꯣꯝꯆꯥ ꯀꯣ ꯃꯥꯏꯗꯤ ꯂꯤꯁꯤꯡ ꯇꯔꯨꯛ ꯃꯃꯥꯟꯅꯕꯤꯅ ꯄꯤꯕꯀꯣ ꯑꯗꯨ ꯑꯩ ꯍꯦꯛ ꯎꯔꯕ ꯎꯕ ꯑꯗꯨꯗꯒꯤ ꯑꯗꯨꯝ ꯅꯨꯃꯤꯠꯃꯥꯗ ꯑꯩꯁꯨ ꯑꯗꯨꯝ ꯎꯝ ꯅꯨꯃꯤꯠꯃꯥꯗ ꯌꯧꯁꯤꯜꯂꯒ ꯑꯗꯨꯝ ꯂꯣꯏꯁꯤꯜꯂꯦꯕ
ꯍꯨꯏꯁ ꯌꯥꯝ ꯊꯨꯏꯍ‌ꯦ ꯅꯪꯁ‌ꯦ ꯌꯥꯝ ꯐꯪꯅꯤꯡꯕ ꯃꯥꯜꯂꯦ ꯅꯪꯁꯨ
ꯑꯗꯨ ꯅꯠꯇꯕ ꯑꯗꯨꯝ ꯄꯦꯟꯗꯤꯡꯗ ꯂꯩꯕꯗꯣ ꯇꯟꯕꯀꯣ ꯑꯩꯅ ꯊꯕꯛ ꯇꯧꯕꯗ ꯊꯨꯊꯨꯅ ꯂꯣꯢꯁꯤꯟꯅꯤꯡꯕꯗꯣ ꯑꯗꯨꯏꯅꯤ
ꯐꯩꯅ‌ꯦ ꯗꯨꯁꯨ
ꯎꯝ ꯉꯔꯥꯡꯁꯨ ꯑꯃ ꯄꯤꯔꯛꯄꯗꯣ ꯑꯗꯨꯝ ꯂꯣꯏꯁꯤꯟꯈ꯭ꯔꯦ ꯀꯩꯅꯣ
ꯎꯝ ꯌꯥꯝ ꯊꯨꯏꯅꯦ ꯅꯪꯖ‌ꯦ
ꯇꯧꯗꯧꯅꯤ
ꯏꯁ ꯈꯪꯗꯦꯗ ꯍꯧꯖꯤꯛꯇꯤ ꯃꯤ ꯈꯔꯅ ꯍꯥꯏꯕꯗꯤ ꯊꯥ ꯑꯍꯨꯝ ꯃꯔꯤ ꯃꯇꯨꯡꯗꯗꯤ ꯑꯃꯨꯛ ꯂꯥꯛꯀꯅꯤꯗꯤ ꯍꯥꯏꯔꯛꯄꯅꯦ
ꯎꯝ ꯗꯨꯃꯥꯏ ꯍꯥꯏꯌ‌ꯦ
ꯑꯗꯨꯕꯨ ꯃꯤ ꯑꯃꯅ ꯍꯥꯏꯔꯛꯄꯗ ꯑꯩꯉꯣꯟꯗ ꯃ‌ꯣ ꯀꯩꯅꯣ ꯃꯣꯏꯒꯤ ꯃꯌꯦꯛꯇꯣ ꯍꯧꯖꯤꯛꯇꯤ ꯉꯥꯡꯕ ꯈꯛꯇꯅꯤꯗꯅ ꯉꯥꯡꯅ ꯕꯥ ꯏꯃꯥꯟꯅꯕꯤꯒ‌ꯣ ꯃꯤꯅ ꯍꯥꯏꯔꯛ ꯄꯗꯣ ꯃꯣꯏꯒꯤ ꯃꯌꯦꯛ ꯈꯪꯅꯗꯤ ꯌꯥꯔꯣꯏ ꯍꯥꯢ ꯍꯥꯏꯔꯝꯃꯤꯅꯦ ꯀꯌꯥ ꯆꯨꯝꯕ꯭ꯔꯥ ꯂꯥꯟꯕꯗꯤ ꯈꯪ
ꯑꯣ ꯑꯩꯕꯨꯗꯤ ꯈꯪꯉꯦ
ꯑꯣ ꯏꯁ ꯅꯪꯁꯨ ꯑꯗꯨꯝ ꯌꯥꯎꯔꯤꯕ ꯌꯥꯏꯅꯦ ꯑꯗꯨꯝ ꯇꯤꯅꯕ ꯌꯥ
ꯌꯥꯝ ꯂꯥꯏꯕꯅꯦ ꯑꯗꯣ ꯑꯩꯕꯨ ꯀꯅꯥꯝꯇ ꯇꯥꯛꯄꯤꯗꯦꯀꯣ
ꯑꯪ
ꯀꯅꯥꯝꯇ ꯇꯥꯛꯄꯤꯗꯦ ꯑꯗꯨꯕꯨ ꯑꯩ ꯀ꯭ꯂꯥꯁ ꯅꯥꯏꯟ ꯀꯥꯕ ꯃꯇꯝꯗ ꯑꯩ ꯍꯦꯛ ꯂꯥꯛꯄꯗ ꯑꯦꯛꯖꯥꯝ ꯊꯥꯏꯌꯦꯕ ꯈꯪꯕ꯭ꯔꯥ ꯑꯦꯛꯖꯥꯝ ꯊꯥꯕꯁꯦ ꯑꯩꯁꯦ ꯎꯄꯥꯏ ꯂꯩꯃꯟꯈꯤꯗꯅ ꯍꯥꯏꯗꯤ ꯌꯦꯡ ꯌꯦꯡꯉꯒ ꯑꯗꯨꯝ ꯍꯩꯈꯤꯕꯅꯦꯕ ꯑꯩꯗꯣ
ꯑꯥ
ꯀꯅꯥꯝꯇ ꯇꯥꯛꯄꯤꯗꯦ ꯀꯣꯛ ꯁꯝ ꯂꯥꯏꯁꯨ ꯇꯥꯛꯄꯤꯗꯦ ꯀꯩꯅꯣ ꯈꯪꯗꯦ
ꯑꯩꯗꯤ ꯍꯥꯟꯅꯗꯤꯀꯣ ꯏꯕꯗꯣ ꯑꯩꯁꯦ ꯃꯣꯏꯒꯤ ꯃꯌꯦꯛꯇꯨ ꯏꯕꯗꯤ ꯌꯥꯝ ꯀꯩ ꯍꯥꯢ ꯇꯞꯄꯤꯕ ꯑꯦꯛꯖꯥꯝꯒꯨꯝꯕ ꯃꯇꯝꯗꯁꯨ ꯃꯤꯅ ꯌꯥꯝ ꯂꯨꯋꯦꯗ ꯑꯩꯒꯤꯗꯤ ꯑꯗꯨ ꯃꯌꯦꯛꯇꯤ ꯍꯥꯢꯗꯤ ꯌꯥꯝ ꯇꯞ ꯇꯞꯅ ꯏꯕꯅꯦꯕ ꯑꯗꯨ ꯑꯦꯛꯖꯥꯝ ꯃꯇ ꯇꯝꯗꯒꯨꯝꯕ ꯅꯩꯇꯕꯗꯣ ꯑꯗꯨꯃꯥꯏꯟ ꯑꯗꯨꯝ ꯇꯧꯔꯛꯄꯅꯦꯕ ꯑꯗꯨ ꯍꯥꯟꯅꯗꯤ ꯄꯥꯕꯗꯤ ꯈꯔ ꯈꯔ ꯊꯣꯛꯔꯝꯕꯅꯦ ꯑꯗꯨ ꯍꯧꯖꯤꯛꯇꯤ ꯌꯥꯗ꯭ꯔꯦꯗ ꯂꯣꯏ ꯀꯥꯎꯒ꯭ꯔꯦ
ꯑꯗꯨꯝ ꯈꯪꯉꯛꯀꯅꯤꯗ ꯑꯩꯁꯨ ꯃꯣꯏꯒꯤ ꯑꯦ ꯕꯤ ꯁꯤꯗꯣ ꯏꯕ ꯍꯩꯇꯦ ꯑꯗꯨꯝ ꯄꯥꯕ ꯍꯩꯕ ꯏꯕ ꯍꯩꯕ ꯑꯗꯨ ꯈꯛꯇꯅꯦ ꯑꯦ ꯕꯤ ꯁꯤ ꯂꯣꯏꯗꯤ ꯏꯕ ꯍꯩꯇꯦ꯫
ꯎꯝ ꯑꯩꯗꯤ ꯂꯣꯏ ꯀꯥꯎꯈ꯭ꯔꯦ ꯑꯁ ꯍ ꯍ ꯍ ꯫ ꯎꯝ ꯉꯥꯡꯕꯗꯤ ꯂꯥꯏꯌꯦꯕ ꯑꯁ꯫ ꯁꯡꯗ꯭ꯔꯦꯗ ꯀꯃꯥꯏ ꯍ ꯍ ꯍ ꯑ ꯉꯥꯡꯕꯁꯨ ꯃꯤ ꯍꯣꯏꯒꯤ ꯑꯁ ꯃꯤ ꯇꯥꯕ ꯈꯣꯏꯒꯤꯗꯤ ꯋꯥꯕ
ꯋꯥꯅꯦꯅ ꯅꯪꯗꯤ ꯋꯥꯔꯣꯏꯌꯦ ꯐꯖꯅ ꯉꯥꯡꯉꯦꯕ ꯅꯪꯗꯤ꯫
ꯑꯁ ꯀꯗꯥꯏꯗꯒꯤ ꯑꯩ ꯅꯪꯅ ꯀꯔꯤ ꯍꯥꯏ
ꯈꯔ ꯈꯔꯕꯨꯗꯤ ꯃꯥꯟꯅꯩꯌꯦ꯫
ꯎꯝ
ꯅꯣꯏ ꯃꯔꯨꯞ ꯂꯩꯕꯩꯔ ꯑꯗꯨꯗꯤ ꯈꯪꯗꯦ꯫
ꯑꯩ ꯖꯥꯠ ꯖꯥꯠꯅꯤ ꯃꯤ ꯁꯤꯡꯁꯦ ꯉꯁꯥꯏ ꯑꯩꯉꯣꯟꯗꯒꯤ ꯍꯧꯔꯒ ꯒꯥꯏ ꯍ
ꯇꯥꯕ꯭ꯔꯣ?
ꯍꯥꯎꯗ꯭ꯔꯤ ꯑꯍꯥꯥꯟꯕꯅꯦ ꯁꯤꯅ
ꯑꯁ ꯑꯁ
ꯑꯩꯗꯣ ꯊꯦꯡ ꯊꯦꯡꯅ ꯍꯧꯒꯠꯄ ꯑꯗꯨꯒꯤ ꯎꯝ꯫
ꯑ